ꯑ ꯇꯥꯏ
ꯇꯥꯕ꯭ꯔꯣ
ꯇꯌꯦꯦ
ꯑꯣ
ꯑꯩ ꯀꯔꯤꯒꯤ ꯀꯣꯜ ꯂꯥꯛꯇꯕ꯭ꯔꯀꯣ ꯍꯣꯏ ꯑꯧ ꯇꯥꯏꯌꯦꯦ
ꯑꯣ ꯅꯦꯔ ꯈꯔ ꯅꯨꯡꯉꯥꯏꯔꯕꯣ
ꯍꯣꯏ ꯅꯨꯡꯉꯥꯏꯌꯦ ꯑꯩ ꯖꯨ ꯑꯅꯧꯕꯗ ꯁꯝꯃꯦ
ꯑꯣ ꯅꯠ ꯅꯨꯡꯉꯥꯏꯇꯅꯦ ꯅꯪꯒꯤꯗꯣ ꯎꯝ
ꯍꯣꯏ ꯅꯨꯡꯉꯥꯏꯇꯕ ꯃꯥꯜꯂꯦ ꯈꯪꯗ꯭ꯔꯦ ꯑꯩꯁꯨ
ꯁꯪꯗ꯭ꯔꯦꯕꯀꯣ
ꯍꯣꯏ ꯋꯥꯔꯤ ꯂꯤꯔꯛꯑꯣꯅꯦ
ꯀꯔꯤ ꯋꯥꯔꯤ ꯂꯤꯁꯤꯒꯦ
ꯈꯪꯗꯦ ꯅꯪꯒꯤ ꯑꯨꯝ ꯅꯪꯅ ꯍꯥꯏꯅꯤꯡꯕ ꯂꯤꯅꯤꯡꯕ
ꯑꯁ ꯑꯩꯗꯤ ꯑꯩ ꯍꯥꯏꯔꯗꯤ ꯅꯨꯡꯁꯤꯕ ꯋꯥꯔꯤ ꯉꯥꯛꯇ ꯂꯤꯔꯛꯇꯣꯏꯕ
ꯅꯪꯒꯤ ꯍꯣꯔꯦꯟ ꯅꯪꯒꯤ ꯅꯨꯄꯤꯅ ꯁꯥꯎꯕꯅꯦꯀꯣ
ꯑꯩꯒꯤ ꯅꯨꯄꯤꯗꯤ ꯅꯪ ꯂꯩꯔꯤꯁꯤꯗꯤ
ꯍꯣꯏ ꯍꯣꯏ ꯍꯣꯏ ꯍꯣꯏ
ꯅꯪꯅ ꯁꯥꯥꯎꯎꯔꯗꯤ ꯎ
ꯑꯗꯨꯔꯤ
ꯅꯪꯅ ꯁꯔꯗꯤ ꯍꯥꯏ ꯌꯥꯔꯦ ꯌꯦꯇ꯭ꯔꯦ
ꯇꯥꯗ꯭ꯔꯦꯁꯨ
ꯎꯝ
ꯀ ꯐꯤ ꯋꯥꯔꯤ ꯋꯥꯔꯤ ꯆꯗꯔ ꯈꯗꯦ
ꯅꯣꯡ ꯀꯟꯅ ꯆꯨꯔꯑꯒ ꯏ ꯁꯤꯡ ꯊꯨꯝꯃꯗꯤ ꯐꯒꯗꯕꯅꯤ
ꯑꯁ ꯏꯁꯤꯡ ꯊꯨꯝꯕꯁꯨ ꯃꯤ ꯃꯤ ꯑꯋꯥꯕ ꯂꯩꯒꯅꯤꯅꯦ ꯍꯧꯖꯤꯛ ꯍꯧꯖꯤꯛ ꯂꯧ ꯊꯥꯕ ꯀꯩꯕ ꯂꯧ ꯊꯥꯕ ꯃꯇꯝꯅꯤꯅꯅꯀꯣ
ꯑꯩꯗꯤꯅꯦ ꯏꯁꯤꯡ ꯊꯨꯝꯃꯒ ꯊꯕꯛ ꯆꯠꯇꯅꯤꯡꯉꯥꯏ ꯇꯧꯕꯅꯤ
ꯑꯣ ꯅꯪꯒꯤꯅ ꯅꯪꯒꯤ ꯊꯕꯛꯀꯤ ꯑꯩꯅ ꯍꯥꯏꯕꯁꯤꯗ ꯐꯥꯔꯃꯔꯁ ꯈꯣꯏꯒꯤ
ꯑꯩꯒꯤ ꯊꯕꯛ ꯆꯠꯄ ꯇꯟꯕ ꯑꯗꯨꯒꯤ
ꯅꯪ ꯅꯪ ꯀꯩ ꯊꯕꯛꯑꯣ
ꯑꯩꯁꯦ ꯃꯕꯨꯛ ꯌꯥꯝ ꯐꯠꯇꯦꯗꯀꯣ
ꯈꯪꯗꯦꯗ ꯑꯗꯣ ꯅꯪ ꯁꯨꯝ ꯀꯩꯅꯣ ꯁꯦꯂꯦꯔꯤꯗꯤ ꯐꯪꯕ꯭ꯔꯥ ꯅꯠꯇ꯭ꯔꯒ ꯑꯗꯨꯝ ꯀꯩꯅꫭ ꯇꯝꯕ ꯈꯛꯇꯪ ꯑꯣꯏꯔꯤꯕ꯭ꯔꯣ
ꯇꯝꯕꯗꯤ ꯇꯝꯗ꯭ꯔ‌ꯦꯗ ꯑꯩꯗꯤ ꯑꯦꯛꯁꯄꯤꯔꯤꯌꯦꯟꯁ ꯁꯦ ꯁꯚꯦꯟ ꯌꯔꯁ
ꯋꯥꯎ ꯋꯥꯎ ꯑꯗꯨꯗꯤ ꯅꯪ ꯁꯦꯂꯦꯔꯤꯒꯨꯝꯕꯗꯤ ꯀꯌꯥ ꯐꯪꯕ꯭ꯔꯣ
ꯑꯈꯣꯏꯗꯗꯤ ꯍꯣꯡꯉꯦ ꯁꯤꯒꯤ ꯃꯄꯥꯟꯗꯗꯤ ꯇꯥꯡꯉꯦ ꯃꯄꯥꯟꯗ ꯃꯄꯥꯟꯗ ꯆꯠꯂꯗꯤ ꯑꯕꯞ ꯇ꯭ꯋꯦꯟꯇꯤ ꯀꯦ ꯐꯪꯗꯣꯏꯅꯦꯕ
ꯑꯧ
ꯑꯩꯈꯣꯏꯒꯤꯁꯤꯗꯤ ꯇꯦꯟꯗꯒꯤ ꯑꯗꯨꯝ ꯍꯧꯋꯦꯕ ꯏꯁꯄꯤꯂ‌ꯦꯡꯒꯤꯁꯦ ꯎꯝ ꯎꯄꯥꯏ ꯂꯩꯇ‌ꯦ
ꯋꯥꯗꯤ ꯋꯥꯕ꯭ꯔꯥ ꯅꯨꯡꯉꯥꯏꯕ꯭ꯔꯥ ꯀꯃꯥꯏꯅ ꯇꯧꯕ꯭ꯔꯣ
ꯊꯕꯛꯇꯤ ꯋꯥꯗꯦꯗ ꯊꯕꯛꯇꯤ ꯑꯗꯨꯝ ꯍꯥꯏꯗꯤ
ꯑꯣ
ꯎꯝ ꯅꯣꯡꯃꯒꯤ ꯁꯨꯐꯝꯗꯧꯕ ꯗꯣ ꯈꯔ ꯁꯨꯔꯅꯤ ꯍꯥꯏꯗꯤ
ꯎꯝ ꯑꯗꯣ ꯃꯣꯏꯒꯤ ꯑꯁ ꯁ꯭ꯇꯥꯐꯀꯨꯝꯕꯗꯤ ꯍꯥꯏꯕꯗꯤ ꯃꯣꯏꯒꯤ ꯀꯔꯤ ꯍꯥꯏꯗꯣꯏꯔꯥ ꯃꯦꯅꯦꯖꯔꯒꯨꯝꯕ ꯅꯣꯏ ꯂꯩ ꯂꯩꯔꯝꯒꯅꯤꯅꯀꯣ ꯑꯩꯗꯤ ꯑꯩ ꯈꯪꯗꯤ ꯈꯪꯗꯦ ꯅꯣꯏꯒꯤ ꯁꯥꯊꯤꯕ ꯎꯝ
ꯖꯦꯅꯦꯔꯦꯜ ꯃꯦꯅꯦꯖꯔꯁ ꯖꯤ ꯑꯦꯝ ꯖꯤ ꯑꯦꯝ ꯂꯩꯌꯦꯕꯀꯣ
ꯑꯣ
ꯖꯦꯅꯦꯔꯦꯜ ꯃꯦꯅꯦꯁꯔ ꯖꯤ ꯑꯦꯝ ꯑꯣꯏꯗꯣꯏꯅꯦꯕ
ꯑꯧ
ꯁꯤꯁ ꯑꯩꯗꯤ ꯍꯧꯖꯤꯛ ꯑ ꯑꯇꯧꯕ ꯗꯤꯄꯥꯔꯠꯃꯦꯟ ꯑꯇꯣꯞꯄ ꯊꯕꯛ ꯃꯐꯝꯗꯗꯤ ꯃꯦꯅꯦꯖꯔꯁꯦ ꯑꯦꯄꯔꯠꯃꯦꯟ ꯈꯨꯗꯤꯡ ꯈ ꯂꯩꯌꯦꯕ ꯑꯗꫭ ꯑꯩꯈꯣꯏꯒꯤꯅꯗꯤ ꯍꯦꯠ ꯑꯣꯏꯅ ꯈꯛꯇ ꯑꯃ ꯂꯩꯕ ꯍꯣꯏ ꯑꯗꯣ ꯑꯩꯈꯣꯏ ꯗꯤꯄꯥꯔꯠꯃꯦꯟꯒꯤꯅ ꯀꯩꯅꯣ ꯂꯩꯔꯅꯤ ꯑꯥ ꯑꯆꯧꯕ ꯁꯨꯄꯔꯚꯥꯏꯖꯔ ꯂꯩꯔꯅꯤ ꯑꯗꯨꯅ ꯑꯗꯨꯝ ꯐꯔꯗꯤ ꯑꯗꯨꯝ ꯊꯕꯛ ꯇꯧꯕ ꯑꯗꯨꯝ ꯐꯥꯔꯦ ꯅꯨꯡꯉꯥꯏꯔꯦ
ꯁꯥꯠꯊꯤ ꯁꯥꯊꯤꯗ꯭ꯕꯔꯥ
ꯎꯝ ꯀꯩꯅꯣ ꯇꯧꯗꯦ ꯅꯨꯡꯉꯥꯏ ꯑꯩꯈꯣꯏꯒꯤꯗꯤ ꯍꯥꯏꯗꯤ ꯊꯕꯛ ꯇꯧꯃꯤꯟꯅꯕ ꯃꯤꯁꯤꯡꯁꯨ ꯑꯗꯨꯝ ꯅꯨꯡꯉꯥꯏꯕꯅꯤꯅ
ꯅꯣꯏ ꯇ꯭ꯔꯥꯏꯞ ꯌꯥꯝꯕ꯭ꯔꯣ
ꯌꯥꯝ ꯃꯤꯛꯁꯅꯦꯗ
ꯑꯧ ꯑꯣ
ꯃꯤꯛꯁ ꯑꯣꯏꯦ ꯅꯣꯏꯒꯤꯁꯨ ꯌꯥꯝ ꯂꯩꯌꯦ ꯅꯣꯏꯒꯤꯁꯨ ꯅꯣꯏꯒꯤ ꯑꯅꯤ ꯂꯩꯌ‌ꯦ
ꯑꯣ ꯀꯔꯤ ꯀꯔꯤ ꯂꯝꯗꯒꯦꯔꯥ
ꯍꯥꯏꯗꯣꯛꯄ ꯌꯥꯗꯦ ꯑꯣ ꯅꯨꯄꯥ ꯉꯥꯇꯅꯦꯗ
ꯅꯨꯄꯥ ꯉꯥꯛꯇꯥ ꯑꯩ ꯑꯃ ꯍꯥꯏꯕꯤꯒꯦ ꯃꯤꯡ
ꯑꯩ ꯍꯥꯏꯔꯛꯀꯦꯔꯥ
ꯅꯠꯇꯦ ꯅꯠꯇꯦ ꯑꯩꯅ ꯍꯥꯏꯕꯗꯤ ꯑꯩꯅ ꯈꯪꯕ ꯃꯤ ꯑꯃ ꯍꯥꯏꯔꯛ ꯍꯥꯏꯔꯛꯀꯦ ꯃꯃꯤꯡ ꯃꯥꯒꯤ ꯍꯧꯕꯗꯣ
ꯎꯝ
ꯑꯥꯔ ꯑꯥꯔꯅ ꯍꯧꯕ ꯑꯃ ꯂꯩꯕ꯭ꯔꯥ?
ꯂꯩꯇ‌ꯦꯗ
ꯍ
ꯑꯦꯅ ꯍꯧꯕ ꯑꯦꯅ ꯍꯧꯕ ꯂꯩꯌꯦ ꯖꯦꯅ ꯍꯧꯕ ꯂꯩꯌꯦꯦ
ꯑꯗꯨꯗꯤ ꯈꯪꯗ꯭ꯔꯦ꯫
ꯗ ꯈꯪꯉꯣꯏꯗ ꯍꯥꯏꯗꯤ ꯁ ꯆꯥꯎꯕ ꯁꯤꯗ
ꯃꯣꯏꯗꯤ ꯑꯩꯈꯣꯏꯒꯤ ꯆꯍꯤ ꯑꯣꯏꯕ꯭ꯔꯥ ꯅꯠꯇ꯭ꯔꯒ ꯈꯣꯏꯗ ꯑꯩꯉꯣꯟꯗꯒꯤ ꯑꯗꯨꯝ ꯑꯍꯥꯟꯕ ꯑꯣꯏꯕ ꯑꯣꯏꯕ꯭ꯔꯥ?
ꯁꯤꯅꯤꯌꯔ ꯉꯇꯅꯤꯗ
ꯍꯥꯥ
ꯅꯤꯌꯔ ꯉꯟꯇꯅꯦꯕ ꯑꯍꯟ ꯉꯥꯛꯛꯇꯅꯦꯕ ꯍꯥꯏꯗꯤ ꯎ ꯅꯨꯄꯤ ꯊꯤꯕ ꯌꯥꯔꯕ ꯃꯆꯥ ꯑꯅꯤ ꯑꯍꯨꯝ ꯂꯩꯕ ꯌꯥꯔꯕ ꯃꯤ ꯉꯥꯛꯇꯅꯤꯅꯦ
ꯑꯗꯨꯗꯤ ꯑꯩ ꯈꯪꯉꯔꯣꯏ ꯑꯗꯨꯗꯤ
ꯎꯝ ꯍꯝ
ꯑꯩꯒꯤ ꯏꯃꯥꯟꯅꯕ ꯑꯃꯁꯨ ꯇꯧꯋꯦꯕꯀꯣ ꯑꯗꯨ ꯀꯩꯅꯣꯗ ꯑꯗꯨꯒꯤ ꯍꯪꯕꯅꯤꯗ
ꯑꯗꯨꯗꯤ ꯆꯍꯤ ꯌꯥꯝꯣꯏꯕ ꯃꯣꯏꯗꯤ
ꯎꯝ ꯑꯗꯨ ꯑꯗꯨꯗꯤ ꯅꯣꯏꯗꯤ ꯃꯦꯅꯦꯖꯃꯦꯟ ꯇꯧꯃꯦ ꯍꯥꯏꯔꯁꯨ ꯑꯍꯥꯎ ꯑꯍꯧꯕꯗꯤ ꯆꯥꯔꯝꯒꯅꯤꯅꯀꯣ ꯑꯗꯨꯗꯒꯤ ꯑꯗꯒꯤ
ꯑꯁ ꯑꯍꯥꯎꯕ ꯆꯥꯁꯤꯗ ꯑꯩꯈꯣꯏꯒꯤꯗꯗꯤ ꯑꯩꯈꯣꯏꯒꯤꯗꯤ ꯄꯤꯌꯣꯔ ꯚꯦꯖꯤꯇꯦꯔꯤꯌꯟꯒꯤꯅꯦ
ꯄꯤꯌꯣꯔ ꯦꯖꯤꯇꯦꯔꯤꯌꯦꯟ
ꯎꯝꯝ ꯑꯗꯨꯗ ꯌꯨꯔ ꯍꯥꯏꯗꯤ ꯎ ꯆꯥꯛ ꯍꯥꯎꯇꯦꯕ꯫
ꯑꯣ
ꯑꯣ ꯑꯣ ꯑꯣ ꯑꯣ
ꯁꯥ ꯁꯥ ꯃꯁꯛ ꯎꯗꯦꯗꯤ ꯑꯩꯗꯤ ꯑꯗꯨꯗꯤ ꯑꯩꯗꯤ ꯀꯩꯁꯨ ꯑꯩꯗꯤ ꯔꯦꯟꯗ ꯂꯩꯕꯅꯤꯅ ꯑꯩ ꯌꯨꯝꯗꯗꯤ ꯑꯗꯨꯝ ꯊꯣꯡꯉ ꯆꯥꯏ
ꯑꯗꯨ ꯑꯣꯏꯔꯁꯨ ꯚꯦꯖꯤꯇꯦꯔꯤꯌꯟ ꯑꯣꯏꯕꯗ ꯐꯗꯤ ꯐꯩꯗ ꯅꯁꯥ ꯁꯄꯣꯁ ꯅꯁꯥꯗꯣ ꯐꯤꯠ ꯑꯣꯏꯅꯤꯡꯉꯥꯏ
ꯑꯩꯗꯤ ꯉꯝꯗꯦ
ꯑꯦ
ꯈꯣꯢ ꯑꯈꯣꯢꯒꯤ ꯑꯈꯣꯢꯒꯤꯗꯤꯅꯦ ꯗꯤ ꯑꯈꯣꯢꯗꯤ ꯁꯥ ꯆꯥꯔꯒ ꯆꯥꯎꯔꯛꯄ ꯃꯤꯅꯤꯅ
ꯍꯣꯏꯅꯦ ꯍꯣꯏ ꯑꯈꯣꯏꯒꯤ ꯀꯩꯅꯣꯗꯤ ꯇ꯭ꯔꯥꯕꯇꯤ ꯑꯅꯝꯕ ꯁꯥꯗꯤ ꯄꯥꯝꯗꯤ ꯄꯥꯝꯅꯩꯗ꯫
ꯎꯝ ꯑꯩꯈꯣꯏꯪꯗꯤ ꯈꯨꯟꯗ ꯆꯠꯄꯗꯤ ꯌꯨꯝꯗ ꯂꯩꯔꯗꯤ ꯁꯥꯁꯦ ꯑꯗꯨꯝ ꯌꯥꯎꯋꯦꯕ꯫
ꯑꯣ ꯑꯣ ꯍꯣꯢ ꯌꯥꯢ ꯑ ꯑ ꯇꯧꯕꯅꯗꯤ ꯐꯩ꯫ ꯆꯥꯢ ꯆꯥꯕꯅꯤꯗ ꯑꯩꯈꯣꯢꯁꯨ ꯆꯥꯢꯌꯦ꯫
ꯃꯤꯁꯇꯔꯝꯕꯅꯤ
ꯍꯣꯏ ꯍꯣꯏ ꯆꯥꯏꯌꯦ
ꯑꯁ ꯑꯩꯒꯤ ꯐꯃꯨꯡ ꯃꯅꯥꯛꯇ ꯀꯩꯅꯣ ꯆ꯭ꯋꯤꯡꯒꯝ ꯅꯞꯄꯖꯦ ꯅꯞꯃꯟꯕꯩꯅꯦ ꯆꯥꯎꯊꯣꯛꯈ꯭ꯔꯦꯕ ꯆ꯭ꯋꯤꯡꯉꯝꯖꯦ ꯑꯗꯨꯒꯤ ꯁ꯭ꯄꯦꯁꯁꯦ ꯂꯩꯇ꯭ꯔꯦꯕ ꯑꯗꯨꯒꯤ ꯂꯧꯊꯣꯛꯏꯅꯦ ꯍꯧꯖꯤꯛ꯫
ꯅꯨꯡ ꯑꯣꯟꯈ꯭ꯔꯦ
ꯇꯜꯂꯦꯍꯦ ꯅꯪꯁꯨ ꯑꯗꯨꯗꯗꯤ ꯐꯖꯃꯟꯗ꯭ꯔꯦꯍꯦ꯫
ꯑꯝ ꯑꯁ ꯑꯩꯗꯤ ꯁꯤꯡꯒꯝ ꯆꯌꯦ ꯆꯥꯔꯗꯤꯅꯦ ꯈꯤꯇꯪ ꯊꯨꯝꯕ ꯊꯨꯝꯕ ꯁꯣꯔꯨꯛꯇ ꯌꯥꯎꯗ꯭ꯔꯗꯤ ꯆꯥꯗ꯭ꯔꯦꯕ ꯑꯗꯨꯝ ꯍꯨꯟꯗꯣꯛꯑꯦꯕ
ꯎꯝ
ꯌꯥꯝꯃꯦ ꯅꯞꯄꯁꯦ ꯑꯩ ꯍꯥꯟꯅ ꯂꯩꯔꯝꯕꯁꯤꯡꯖꯨ ꯑꯗꯨꯝ ꯅꯞꯄꯒ ꯊꯝꯃꯝꯃꯦ꯫
ꯋꯤꯟꯗꯣ ꯅꯪꯗꯤ ꯋꯤꯟꯗꯣ ꯃꯅꯥꯛꯇ ꯂꯩꯔꯗꯤ ꯑꯗꯨꯗꯤ ꯑꯗꯨꯝ ꯍꯨꯟꯗꯣꯛꯄ ꯌꯥꯏꯌꯦꯅ ꯀꯩꯅꯣꯅꯦ
ꯍꯧꯒꯠꯄ ꯇꯟꯕꯒꯤ
ꯑꯦ ꯑꯗꯨꯝ ꯃꯩꯅ ꯐꯉꯣꯟꯗꯒꯤ ꯁꯦꯠꯅ ꯂꯪꯈ꯭ꯔꯣꯅꯦ
ꯃꯤꯉꯣꯟꯗ ꯄꯥꯟꯒ꯭ꯔꯦꯅ ꯑꯩꯅ ꯅꯨꯡꯁꯤꯌꯦꯕ
ꯑꯦꯁ ꯅꯪꯁꯨ ꯑꯗꯨ ꯐꯥꯎꯕ ꯇꯜꯂꯗꯤ ꯅꯪꯗꯤ ꯀꯌꯥꯃꯨꯛ ꯇꯟꯒꯦꯔꯥ ꯑꯗꯨꯗꯤ꯫
ꯇꯟꯗꯕ ꯅꯠꯇꯦꯗ ꯍꯥꯏꯗꯤ ꯃꯄꯥꯟꯅ ꯂꯪꯊꯣꯛꯑꯗꯤ ꯃꯤꯅ ꯑꯃꯨꯛ ꯅꯦꯠꯈ꯭ꯔꯗꯤ ꯑꯃꯨꯛ ꯃꯈꯣꯡꯅ ꯅꯞꯈ꯭ꯔꯗꯤ ꯂꯩꯅꯥ ꯄꯥꯛꯀꯅꯦꯕꯀꯣ ꯑꯩꯉꯣꯟꯗ ꯑꯩꯉꯣꯟꯗ ꯂꯩꯕ ꯂꯩꯅꯥ ꯑꯗꯨ ꯃꯣꯏꯗ ꯑꯃꯨꯛ ꯄꯈꯅꯤ
ꯅꯪꯒꯤꯗꯨꯗꯤ ꯍꯨꯟꯗꯣꯛꯅꯤꯡꯗꯕꯒꯤ ꯀꯩꯅꯣ ꯇꯧꯅꯤꯡꯗꯕꯒꯤ ꯑꯦꯛꯁꯀ꯭ꯌꯨꯁ ꯌꯥꯝ ꯄꯤꯈ꯭ꯔꯦꯗ꯫
ꯅꯠꯇꯦ ꯑꯩꯅ ꯖꯨꯟꯗꯤꯁ ꯂꯩꯔꯝꯃꯗꯤ ꯃꯣꯏꯅ ꯑꯗꯨ ꯅꯦꯛꯈ꯭ꯔꯦꯗꯤ ꯃꯈꯣꯡꯗ ꯑꯁ ꯑꯗꯨꯝ ꯃꯨꯁꯅ ꯂꯩꯗꯣꯏꯅꯦ ꯑꯁ ꯋꯥꯔꯤꯗꯤ
ꯖꯣꯟꯗꯤꯁ ꯀꯥꯏꯅ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
ꯑ
ꯑꯗꯨ ꯈꯛꯇꯪ ꯈꯪꯕꯒꯤ ꯍꯥꯏꯔꯛꯄꯅꯤꯍꯦ
ꯎꯝ
ꯑ
ꯌꯨꯝꯗꯗꯤ ꯀꯅꯥ꯫ ꯀꯅꯥ ꯍꯥꯢꯕꯗꯤ ꯅꯣꯢ ꯅꯆꯤꯟꯅꯥꯎꯗꯤ ꯀꯩꯀꯩ ꯇꯝꯃꯤꯕ꯭ꯔꯥ꯫
ꯀꯩꯝ ꯇꯝꯗ꯭ꯔꯦꯗ꯫ ꯐꯣꯟ ꯃꯦꯠꯄ ꯇꯝꯃꯤ ꯄꯞꯖꯤ ꯁꯥꯟꯅꯕ ꯇꯝꯃꯦꯕ
ꯖꯤꯌꯦ
ꯎꯝ
ꯑꯁ ꯅꯪꯁꯨ ꯅꯨꯄꯤꯗꯤ ꯌꯥꯎꯕ꯭ꯔꯣ ꯅꯣꯏꯅ ꯏꯆꯤꯟ ꯏꯅꯥꯎꯗ
ꯍꯣꯏ ꯌꯥꯎꯋꯦ
ꯑꯣ
ꯈꯣꯢ ꯏꯅꯥꯎ ꯅꯨꯄꯥ ꯑꯅꯤꯗꯤꯅꯦ ꯁ꯭ꯀꯨꯜ ꯀꯥꯅꯤꯡꯗ꯭ꯔꯦꯅ ꯄꯕ꯭ꯂꯤꯇꯁꯟ ꯑꯃ ꯑꯣꯏꯅ ꯇꯝꯃ ꯂꯩꯔꯦ ꯈꯪꯗ꯭ꯔꯦ ꯎꯕ ꯎꯕ ꯀꯩ ꯍꯥꯏꯔꯅꯤ꯫ ꯑꯩꯗꯤ ꯀꯥꯅꯤꯡꯗ꯭ꯔꯗꯤ ꯄꯣꯏꯁꯤꯇ ꯇꯧꯔꯁꯨ ꯄꯩꯁꯥ ꯃꯥꯡꯉꯦꯗꯅ
ꯑꯁ
ꯆꯅꯤꯡꯗ꯭ꯔꯗꯤ ꯇꯣꯛꯑꯣ ꯄꯩꯁꯥ ꯃꯥꯡꯅꯤꯡꯉꯦꯅꯦ ꯏꯟꯊ ꯇꯣꯛꯍꯟꯕ
ꯅꯪꯁꯦ ꯈꯔ ꯑꯍꯟ ꯑꯣꯏꯕꯒꯤꯀꯣ ꯀꯔꯤ ꯍꯥꯏꯅ ꯑꯗꯨꯔ ꯑꯁ ꯌꯨꯝꯒꯤ ꯄꯨꯕ ꯈꯔ ꯇꯧꯕ ꯃꯥꯜꯂꯦꯀꯣ
ꯌꯨꯝꯒꯤꯗꯨꯗꯤ ꯄꯨꯕ ꯍꯥꯏꯁꯦ ꯑꯩꯈꯣꯏꯗꯤ ꯌꯨꯝꯗ ꯄꯨꯅꯤꯡꯉꯥꯏ ꯀꯩꯏꯝ ꯂꯩꯇꯦ ꯗꯨꯗꯩꯗꯤ ꯍꯧꯖꯤꯛ ꯁ꯭ꯀꯨꯜ ꯀꯥꯔꯤꯁꯤ ꯏꯅꯥꯎꯅꯨꯄꯤ ꯑꯃꯈꯛꯇ ꯉꯥꯢꯔꯦꯕꯀꯣ꯫
ꯑꯣ ꯀ꯭ꯂꯥꯁ ꯀꯌꯥ ꯑꯣꯏꯔꯕ꯭ꯔꯣ
ꯈꯪꯗꯦ ꯀ꯭ꯂꯥꯁ ꯁꯤꯛꯁ ꯐꯥꯏꯐ ꯑꯣꯏꯗꯝꯗꯣꯏꯔ ꯑꯉꯥꯡꯅꯦꯕ꯫
ꯑꯣ ꯈꯨꯟꯗ ꯇꯝꯕ꯭ꯔꯣ꯫
ꯄꯨꯟꯗ ꯅꯠꯇ ꯍꯣꯢ ꯈꯨꯟꯒꯤ ꯃꯅꯥꯛꯇ
ꯑꯣ ꯑꯣ ꯑꯣ
ꯈꯣꯢꯒꯤ ꯈꯨꯟꯒꯤ ꯈꯣꯢꯒꯤ ꯈꯨꯟꯒꯤ ꯊꯣꯡꯒꯥꯟꯗ
ꯑꯁ꯫
ꯑꯁ ꯅꯣꯡꯃꯨꯛ ꯂꯦꯞꯈ꯭ꯔꯔꯤꯅꯦ ꯇꯔꯤꯁꯦ
ꯑꯗꯨꯁꯨ ꯅꯣꯡ ꯂꯦꯞꯇꯦ ꯍꯥꯢꯔꯁꯨ ꯅꯣꯢꯗꯤ ꯋꯦꯗꯔ ꯅꯨꯡꯉꯥꯢꯌꯦꯅꯦ ꯏꯪ ꯏꯪ ꯂꯥꯎꯔꯒ꯫
ꯑꯗꯨꯁꯨꯅ ꯈꯤꯇꯪ ꯍꯥꯏꯗꯤ ꯇꯨꯃꯤꯟꯅ ꯇꯨꯝꯈ꯭ꯔꯗꯤ ꯐꯩ ꯈꯤꯇꯪ ꯍꯧꯒꯠꯂꯒ ꯈꯤꯇꯪ ꯂꯦꯡꯈ꯭ꯔꯗꯤ ꯑꯗꯨ ꯑꯃꯨꯛ ꯁꯥꯕ ꯍꯧꯔꯅꯤ
ꯑꯣ
ꯂꯦꯡꯕ ꯌꯥꯗꯦ ꯁꯣꯔ ꯐꯣꯔꯅꯦ ꯀꯟꯅ ꯍꯣꯟꯕ ꯌꯥꯗꯦ꯫
ꯑꯁꯤꯗ ꯂꯩꯔꯗꯤ ꯌꯥꯝꯅꯣꯏꯗꯤ ꯂꯩꯕ ꯉꯝꯃꯔꯣꯏ ꯍꯧꯗꯤ
ꯏꯁ ꯑꯩ ꯑꯗꯨꯗꯩ ꯍꯦꯟꯅ ꯁꯥꯕ ꯂꯩꯔꯕꯅꯦꯍꯦ꯫
ꯅꯪꯒꯤꯗꯣ ꯉꯥꯏꯈꯣꯀꯣ ꯅꯪꯅ ꯊꯥꯕ ꯍꯥꯏꯕꯁꯦ ꯀꯗꯥꯢꯗ ꯑꯣꯢꯔꯝꯒꯦꯔꯗꯤ ꯗꯤꯅ ꯍꯧꯕ꯭ꯔꯣ꯫
ꯇꯤꯅ ꯇꯤꯅ ꯇꯤ
ꯇꯤ
ꯎꯝ
ꯇꯤ ꯇꯤ ꯇꯤ ꯇꯤ꯫
ꯇꯤꯅꯁꯨ ꯍꯧꯋꯦ ꯑꯗꯨꯣ ꯁꯤꯅꯁꯨ ꯍꯧꯋꯦ
ꯑꯣ ꯈꯪꯉꯦ ꯅꯪꯒꯤꯗꯣ꯫
ꯁꯤ ꯑꯩꯆ ꯏ
ꯏ ꯑꯦꯟ ꯑꯦꯟ
ꯑꯦꯟ ꯑꯥꯏ ꯑꯦꯟ ꯑꯦ ꯑꯥꯏ
ꯎꯝ ꯎꯝ ꯎꯝ
ꯈ꯭ꯋꯥꯏꯗꯒꯤ ꯁꯥꯕꯅꯦ ꯑꯣ ꯋꯤꯟꯇꯔ ꯂꯩꯇꯕ ꯃꯐꯝꯅꯦ꯫
ꯑꯧ ꯑꯩ ꯉꯛꯇꯤ ꯉꯛꯑꯦꯗ꯫
ꯅꯛꯄ꯭ꯔꯥ ꯅꯣꯢꯒ
ꯉꯛꯑꯦ ꯍꯥꯢꯕ
ꯑꯣ ꯑꯩ ꯆꯍꯤ ꯑꯍꯨꯝ ꯂꯩꯔꯝꯃꯦ
ꯑꯣ
ꯎꯇ ꯉꯝꯗ꯭ꯔꯦ
ꯑꯣ ꯅꯪ ꯅꯇꯣꯝ ꯆꯠꯄ꯭ꯔꯥ ꯅꯠꯇ꯭ꯔꯒ ꯅꯃꯥꯟꯅꯕ ꯑꯩꯈꯣꯏꯒ ꯄꯨꯟꯅ ꯆꯠꯄ꯭ꯔꯣ
ꯑꯍꯥꯟꯕꯗꯗꯤ ꯏꯃꯥꯟꯅꯕꯒ ꯆꯠꯂꯦ ꯑꯗꯨꯒ ꯑꯃꯨꯛ ꯊꯣꯛꯂꯛꯑꯦ ꯑꯗꯨꯒ ꯑꯃꯨꯛ ꯏꯊꯟꯗ ꯑꯃꯨꯛ ꯆꯪꯉꯦ
ꯉꯥꯏꯑꫭꯀꫭ ꯑꯣ ꯑꯩꯒꯤ ꯀꯩꯅꯣꯁꯦ ꯅꯦꯠꯁꯦ ꯀꯩꯅ ꯌꯥꯗ꯭ꯔꯦ
ꯑꯝ
ꯑꯩꯒꯤ ꯅꯦꯠꯇꯣ ꯍꯥꯏꯕꯗꯤ ꯃꯦꯁꯦꯖ ꯂꯥꯛꯄꯒꯤ ꯅꯝꯁꯤꯟꯕꯗꯣ ꯈꯣꯏ ꯑꯁꯣꯏꯕꯒꯤ ꯃꯥꯏꯗ ꯊꯝꯕꯗꯣ ꯑꯗꯨꯒꯤ
ꯑꯣ
ꯀꯩ ꯇꯧꯒꯦꯔꯦ ꯍꯧꯖꯤꯛꯇꯤ
ꯐꯃꯨꯡꯗ ꯆꯤꯡ ꯑꯃ ꯂꯧꯊꯣꯛꯄ ꯂꯣꯏꯔꯒ ꯑꯃꯨꯛ
ꯅꯪꯁꯦꯀꯣ ꯋꯥꯊꯤ ꯌꯥꯝ ꯉꯥꯡꯉꯦꯀꯣ
ꯍꯧꯖꯤꯛꯁꯦ ꯑꯩꯒꯤ ꯅꯨꯡꯁꯤꯕꯤ ꯀꯥꯡ ꯃꯌꯥꯝꯁꯦ ꯑꯃꯃꯝ ꯈꯛꯇꯪ ꯇꯣꯡꯉ ꯂꯩꯌꯦꯕ ꯑꯩ ꯑꯩꯁꯨ ꯆꯥꯛ ꯄꯤꯖꯒꯦ ꯇꯧꯕꯅꯤ
ꯊꯕꯛ ꯑꯃ ꯑꯃꯒ ꯂꯣꯏꯔꯒ ꯑꯃ ꯑꯃꯨꯛ ꯇꯧ ꯇꯧꯒꯦꯁꯤꯅꯤꯉ ꯍꯣꯏ ꯑꯗꯨ ꯂꯣꯏ꯭ꯔꯒ ꯑꯃꯨꯛꯀ ꯀꯩ ꯇꯧꯒꯦꯔꯥ
ꯆꯥꯛ ꯄꯤꯖꯕ ꯂꯣꯏꯔꯒꯥ ꯑꯃꯨꯛ ꯍꯥꯠꯇꯣꯛꯄꯤꯅꯤ
ꯑꯗꯨꯗꯤ ꯄꯥꯝꯃꯨꯗ꯭ꯔꯣ
ꯏꯁ ꯄꯥꯃꯨꯗꯤ ꯃꯣꯏꯗꯤ ꯅꯨꯡꯁꯤꯕ ꯎꯠꯄꯤꯔꯒꯅꯦ ꯑꯗꯨꯒ ꯑꯩꯈꯣꯏꯗꯅꯦ ꯑꯁ ꯃꯊꯛ ꯀꯥꯏꯌꯦꯕ
ꯍꯣꯏ
ꯑꯩꯅꯗꯤ ꯌꯥꯝ ꯅꯨꯡꯁꯤꯅ ꯂꯩꯃꯤꯟꯅꯁꯦ ꯍꯥꯏꯔꯒ ꯌꯥꯗꯦꯕ